ꯍꯜꯂꯣ
ꯍꯜꯂꯣ ꯇꯥꯔꯥꯕ ꯍꯜꯂꯣ
ꯀꯩꯗꯧꯔꯤꯒꯦ
ꯑꯩ ꯆꯥꯛ ꯆꯥ ꯇꯣꯛꯑꯦ ꯑꯗꯨꯒ ꯀꯣꯂꯤꯛ ꯀꯩ ꯂꯣꯏꯁꯟꯒꯦ ꯇꯧꯔꯤꯌꯦ ꯀꯗꯧꯔꯒꯦ ꯅꯥꯪꯗꯤ
ꯆꯥꯛꯆꯥꯥ ꯂꯣꯏꯗ ꯉꯥꯏꯔꯤ
ꯀꯔꯤ ꯆꯥꯔꯕ
ꯀꯥꯡꯁꯣꯏ ꯆꯥꯔꯦ ꯅꯪꯗꯤ
ꯍꯣꯏ
ꯀꯩꯅꯣ ꯆꯥꯕꯗꯣ ꯑꯣ ꯗꯁꯀꯨꯁꯒ ꯑꯂꯨꯒ
ꯑꯣ ꯍꯥꯎꯕꯅꯤꯅꯦ ꯑꯗꯨ ꯗꯣ
ꯎꯝ ꯅꯪꯗꯤ ꯀꯩ ꯆꯥꯔꯒꯦ
ꯑ ꯌꯦꯟ ꯊꯣꯡꯉꯦ
ꯍꯥꯎꯔꯦꯅꯦ ꯑꯗꯨꯗꯤ
ꯍꯣꯏ ꯍꯥꯎꯔꯦ ꯑꯗꯨꯝ ꯈꯔ ꯈꯔ ꯎꯝ ꯀ꯭ꯔꯀ꯭ꯔꯣꯁ ꯉꯥꯛꯇ ꯉꯥꯏꯔꯦꯅꯦ ꯑꯩꯈꯣꯏꯗꯤ ꯀꯃꯥꯏꯅ ꯇꯧꯔꯤꯅꯣ ꯈꯪꯗꯦ ꯍꯥꯠꯄꯁꯨ ꯑꯝꯇ ꯅꯪꯍꯧꯗꯦ ꯀꯣꯔ꯭ꯔꯀ꯭ꯔꯣꯁ ꯍ
ꯍꯤꯠꯇꯣ ꯀꯥꯞꯊꯣꯛꯎ ꯌꯥꯗ꯭ꯔꯣ
ꯍꯤꯠ ꯀꯥꯞꯊꯣꯛꯑꯒ ꯐꯥꯕ꯭ꯔꯥ
ꯎꯝ ꯐꯩ ꯑꯩꯈꯣꯏ ꯀꯩꯅꯣ ꯇꯧꯋ ꯑꯩꯁꯨ ꯀꯥꯞꯊꯣꯛꯑꯝꯃꯦ ꯅꯨꯡꯗꯥꯡꯗ ꯑꯩꯈꯣꯏ ꯆꯥꯛꯈꯨꯝꯗꯣ ꯑꯗꯨ ꯅꯨꯡꯗꯥꯡꯗꯣ ꯑꯗꯨꯝ ꯊꯣꯛꯂꯛꯄꯅꯦꯕ ꯃꯊꯟꯇ
ꯑ ꯅꯪ ꯁꯥꯏꯗꯩ ꯀꯩꯗꯧꯔ ꯂꯩꯩꯅꯣ
ꯀꯩꯝ ꯇꯧꯗꯦꯗ ꯁꯤꯃꯥ ꯌꯦꯡꯉꯦ ꯑꯗꯨꯒ ꯆꯥꯛ ꯂꯣꯏꯕ ꯉꯥꯏꯔꯦ ꯆꯥꯛꯆꯥꯔꯦ
ꯎꯝ ꯑꯃ ꯃꯍꯥꯔꯥꯅꯤꯅꯤꯅꯦ ꯇꯧ ꯑꯣꯏꯔꯤꯁꯦ
ꯍꯥꯥ
ꯃꯍꯥꯔꯅꯤꯅꯦ
ꯎꯝ ꯑꯣꯏꯅꯤ
ꯎ
ꯀꯣꯟ ꯐꯦꯡꯉꯕꯣ
ꯐꯦꯡꯗꯔꯤꯌꯦ ꯍꯣ ꯅꯪ ꯀꯥꯏ ꯀꯥꯏ ꯆꯠ ꯇꯧꯕ ꯂꯩꯌꯦꯗ ꯂꯝꯇꯨ ꯀꯣꯏꯒꯗꯕ ꯑꯁ ꯂꯣꯛꯇꯥꯛ ꯄꯥꯠꯇꯣ ꯌꯥꯝ ꯐꯖꯕꯅꯤꯅꯦ ꯂꯣꯛꯇꯥꯛꯇ ꯀꯣꯏꯕ
ꯀꯣꯏꯁꯦ ꯀꯣꯏꯁꯦ
ꯎꯝ ꯑꯣꯀꯦ ꯑ ꯑꯩ ꯀꯔꯝ ꯆꯠꯇꯤꯌꯦ ꯉꯁꯤ ꯑꯥ ꯏꯃꯥꯟꯅꯕꯤ ꯑꯃꯒꯅꯦ ꯉꯁꯤ ꯉꯥꯛꯇꯪ ꯀꯣꯏꯊꯣꯛꯎꯏꯌꯦ ꯏꯕꯥꯅꯤ ꯑꯗꯨꯒ ꯐꯤ ꯅꯨꯡ ꯈꯔ ꯌꯦꯡꯉꯛꯑꯦ ꯑꯗꯨꯒ ꯑꯁ ꯐꯤ ꯌꯣꯟꯐꯝꯗ ꯆꯪꯉ ꯆꯪꯉ ꯈꯜꯂ ꯈꯜꯂꯒ ꯑꯗꯨꯝ ꯂꯩꯊꯣꯔꯑꯦ ꯑꯗꯨꯒ ꯍꯜꯂꯛꯑꯦ
ꯎꯝ
ꯍꯣꯏ ꯐꯔꯦ ꯐꯔꯦ ꯑꯗꯨꯗꯤ ꯅꯪꯁꯨ ꯇꯧꯖꯔꯣ ꯑꯩꯁꯨ ꯊꯕꯛ ꯈꯔ ꯇꯧꯕꯤꯒꯦꯀꯣ
ꯎꯝ